ꯆꯥꯗ꯭ꯔꯤ ꯆꯦ ꯈꯣꯏꯗꯤ ꯆꯥꯔꯕꯣ
ꯆꯥꯗ꯭ꯔꯤꯌꯦ ꯇ꯭ꯌꯨꯁꯟ ꯂꯣꯏꯗ ꯉꯥꯢꯡꯏꯔꯤꯌꯦ ꯅꯧ ꯀꯩꯗꯧꯔꯃꯤꯅꯣ
ꯑꯩꯔꯣ ꯑꯩꯗꯤ ꯐꯝꯂꯥꯝꯕꯅꯤ ꯀꯣꯟ ꯐꯦꯡꯕ ꯂꯣꯏꯔꯒꯥ ꯀꯅꯥ ꯀꯅꯥ ꯆꯥꯗ꯭ꯔꯤ
ꯑꯣ ꯑꯩꯗꯤ ꯀꫭꯟ ꯐꯦꯡ ꯑꯣ ꯕꯥ ꯑꯩꯈꯣꯏ ꯕꯣꯏ ꯑꯉꯥꯡꯒ ꯑꯩꯈꯣꯏ ꯑꯩꯈꯣꯏ ꯏꯌꯥꯅꯨꯄꯥ ꯑꯃꯒꯨꯝꯕ ꯑꯅꯤꯒꯨꯝꯕ ꯑꯍꯨꯝ ꯃꯔꯤ ꯇꯪꯗ
ꯑꫭ ꯆꯥꯛꯇꯤ ꯊꯣꯡꯒꯔꯕ
ꯑꯩꯈꯣꯏ ꯏꯅꯝꯃꯅ ꯊꯣꯡꯈ꯭ꯔꯦ ꯅꯣꯏꯗꯤ ꯊꯣꯡꯉꯕ
ꯊꯣꯡꯗ꯭ꯔꯤ ꯑꯈꫭꯏ ꯊꯦꯡꯅ ꯊꯣꯡꯉꯦ
ꯁꯤ ꯅꯪꯒꯤ ꯅꯝꯕꯔ ꯑꯣꯏꯗꯣꯏꯔꯥ
ꯃꯥꯅꯦ ꯑꯩꯒꯤꯅꯤ
ꯑꯣ ꯑꯩꯅ ꯅꯪ ꯋꯥꯠꯖꯞ ꯄꯥꯏꯕꯗꯨ ꯁꯤ ꯅꯠꯇ꯭ꯔꯣ
ꯁꯤ ꯅꯠꯇꯕ ꯑꯃꯥ ꯋꯥꯆꯞ ꯇꯨꯅ
ꯋꯥꯆꯞ ꯄꯥꯏꯕꯗꯨ ꯑꯗꯨꯝ ꯄꯥꯏꯕꯨ ꯄꯥꯏꯅꯕꯔꫭ
ꯑꯥ ꯑꯗꯨꯝ ꯄꯥꯏꯅꯩ ꯋꯥꯆꯞ ꯑꯗꯨꯝ ꯄꯥꯏꯅꯩ
ꯑꯩ ꯅꯝꯕꯔ ꯁꯦꯞ ꯇꯧꯕ꯭ꯔꯣ ꯅꯪꯒꯣꯟꯗ ꯇꯧꯕꯔ ꯇꯧꯗꯕꯔ
ꯑꯩꯉꯣꯟꯗ ꯌꯥꯎꯕꯅꯦ
ꯌꯥꯎꯋꯦ
ꯑꯥ
ꯅꯪ ꯃꯣꯏꯗ ꯂꯩꯕ꯭ꯔꯥ
ꯑꯥ ꯂꯩ ꯃꯅꯤꯡ ꯂꯣꯝꯗ
ꯎꯝ
ꯀꯣꯟ ꯐꯦꯡꯕꯝ ꯂꯣꯝꯗ ꯂꯩ ꯂꯥꯡꯕꯨꯗꯤ ꯑꯥ ꯑꯩꯈꯣꯏ ꯃꯥ ꯂꯩ ꯃꯥ ꯉꯥꯏꯍꯥꯛ ꯂꯩꯔꯒ ꯄꯨꯡ ꯇꯔꯦꯠ ꯃꯈꯥꯏ ꯑꯁ꯭ꯨꯋꯥꯏꯗ ꯊꯣꯡꯕ ꯍꯧꯔꯅꯤ
ꯉꯟꯇꯥ ꯊꯣꯡꯗꯥꯕ
ꯊꯣꯡꯗꯦ ꯑꯩꯈꯣꯏꯗꯤ ꯊꯦꯡꯅꯥ ꯆꯥꯏꯌꯦꯕ ꯄꯨꯡ ꯃꯥꯄꯟ ꯃ ꯈꯥꯏ ꯑꯗꯥꯏꯗ ꯑꯗꯨꯝ ꯆꯥꯏ ꯑꯗꯨꯒꯤ ꯊꯦꯡꯅ ꯊꯣꯡꯉꯦ
ꯎꯝ ꯅꯪ ꯈꯟꯗꯛ ꯀꯩꯅꯣ ꯇꯧꯋꯦ ꯗꯥꯏꯅꯦ ꯃꯤꯡ ꯆꯟꯅꯤꯗꯥꯏꯅꯦ ꯀꯣꯂꯦꯖꯀꯤ ꯅꯪ ꯇꯨꯌꯦꯞ ꯊꯥꯔꯦꯗꯥꯏꯅꯦ
ꯑ ꯇꯨꯏꯌꯦꯞ ꯊꯥꯕ ꯂꯣꯏꯔꯤꯅꯤ
ꯑꯗꯨ ꯀꯥꯏ ꯇꯝꯗꫭꯔꯒꯦ
ꯑ ꯀꯩꯅꯣꯗ ꯃꯅꯤꯄꯨꯔ ꯀꯣꯂꯦꯁꯇ
ꯑꯗꯨ ꯒ꯭ꯔꯁꯟ ꯇꯝꯃꯅꯤ ꯅꯪ ꯒꯥꯔꯤ ꯊꯧ ꯍꯩꯕꯔꫭ
ꯍꯥ
ꯒꯥꯔꯤ ꯊꯧꯕ ꯍꯩꯕ꯭ꯔꯥꯕ ꯅꯪꯗꯤ
ꯒꯥꯔꯤ ꯊꯧꯕ ꯍꯩꯇꯦ ꯑꯩꯈꯣꯏ ꯆꯦꯖꯤꯡ ꯍꯩꯇꯕꯅꯦ ꯀꯅꯥꯝꯇ ꯍꯩꯇ꯭ꯔꯦ ꯒꯥꯔꯤ ꯊꯧ
ꯇꯝꯃꯨ ꯏꯕꯦꯝ ꯑꯩꯁꯨ ꯍꯩꯇꯦ ꯍꯩꯇꯕꯖꯨ ꯀꯩꯝ ꯀꯥꯟꯗꯝꯅꯦ
ꯎꯝ ꯇꯝ ꯇꯝꯖꯦ ꯍꯥꯏꯅꯩꯅꯦ ꯑꯩꯈꯣꯏꯒꯤ ꯑꯥ ꯑꯥ ꯑꯥ ꯀꯩꯅꯣꯗꯣ ꯑꯩꯈꯣꯏ ꯂꯝꯕꯤꯗꯣ ꯍꯦꯛ ꯒꯣꯏꯂꯥꯁ ꯊꯥꯕꯒ ꯊꯧꯕ ꯇꯝꯃꯗꯕꯅꯤ ꯀꯩꯅꯣꯗꯗꯤ ꯑꯩꯈꯣꯏ ꯂꯝꯕꯤꯗꯣ ꯈꯣꯡꯕꯥꯟ ꯇꯧꯊꯣꯛꯄꯒꯤ ꯁꯦꯝꯕ ꯂꯣꯏꯗ꯭ꯔꯤꯗꯅ ꯑꯗꯨꯒꯤ ꯑꯗꯨꯒ ꯃꯄꯥꯥꯟ ꯑꯃ ꯀꯃꯨꯅꯤꯇꯤ ꯍꯣꯜꯒꯤꯗꯨꯗꯗꯤ ꯀꯩꯅꯣ ꯇꯧꯕꯗꯣ ꯒꯥꯔꯤ ꯊꯧꯕ ꯇꯝꯕꯗ ꯑꯗꯣ ꯍꯥꯏꯗꯤ ꯅꯨꯡꯗꯥꯡ ꯑꯣꯏꯔꯗꯤ ꯑꯗꯨꯝ ꯒꯥꯔꯤ ꯀꯟꯅ ꯀꯟꯅ ꯊꯧꯅꯕꯅꯤꯅ ꯎꯝ ꯊꯧꯕꯗꯣ ꯀꯤꯖꯕ ꯑꯗꯨꯒꯤ ꯑꯩꯈꯣꯏꯒꯤ ꯂꯥꯏꯔꯛꯇꯣ ꯍꯦꯛ ꯁꯦꯝꯃꯒ ꯑꯣꯏꯅ ꯑꯩꯈꯣꯏꯗ ꯑꯣꯏꯅ ꯊꯧꯕ ꯇꯝꯃꯅꯤ
ꯎꯝ
ꯑꯗꯨ ꯀꯩꯅꯣꯁꯨꯖ ꯍꯩꯇ ꯑꯃꯗꯁꯨ ꯍꯩꯇꯕꯅꯦ ꯅꯣꯏ ꯁꯤꯁ
ꯎ ꯎꯝ ꯆꯥꯛ ꯀꯅꯥ ꯊꯣꯡꯗꯣꯏ ꯅꯠꯁꯦ ꯈꯣꯏꯔꯒꯤꯗꯤ
ꯑꯩꯈꯣꯏ ꯏꯅꯝꯃꯅ ꯊꯣꯡꯒ꯭ꯔꯦ ꯉꯇꯦꯛ ꯉꯥꯅꯧ ꯊꯣꯡꯈ꯭ꯔꯦ ꯑꯩꯈꯣꯏꯁꯨ ꯁꯨꯝ ꯊꯦꯡꯉꯤ ꯁꯤ ꯑꯉꯥꯡꯉꯩ ꯂꯩꯕꯅꯤꯅꯅꯦ ꯍꯥꯏꯕꯗꯤ ꯑꯉꯥꯡꯅꯕꯤ ꯏꯃꯨꯡꯒꯤꯅꯤ ꯑꯗꯨꯝ ꯊꯦꯡꯉꯉꯦ ꯃꯈꯣꯏꯁꯦ
ꯁꯦ ꯑꯩꯈꯣꯏꯅ ꯍꯟꯗꯛ ꯑꯦꯛꯖꯥꯝ ꯊꯥꯅꯤ ꯍꯥꯏꯕꯗꯣ ꯀꯩ ꯑꯦꯛꯖꯥꯝ
ꯏꯖ ꯑꯩꯩꯅ ꯏꯖꯥ ꯀꯩꯅꯣ ꯇꯧꯗꯣꯏꯗ ꯁꯨꯝ ꯑꯩꯈꯣꯏ ꯊꯕꯛꯀꯤ ꯊꯥꯖꯤꯟꯕꯅꯤ ꯊꯕꯛ ꯏꯁꯇꯦꯠꯀꯤ ꯊꯕꯛ ꯀꯧꯔꯤꯁꯦ
ꯑꯥ
ꯁꯤꯒꯤ ꯊꯥꯖꯤꯟꯕꯅꯦꯕ ꯑꯇꯣꯞꯄ ꯅꯠꯇꯦꯕ ꯊꯥꯖꯤꯟꯕ ꯍꯥꯏꯁꯦ ꯑꯇꯣꯞꯄ ꯊꯕꯛ ꯏꯪꯈꯥꯡꯒꯤ ꯊꯥꯖꯕ ꯅꯠꯇꯦꯕ
ꯎꯝ
ꯕꯦꯗꯤ ꯏꯁꯦꯀꯤ ꯊꯕꯒꯄꯁꯤꯤ ꯑꯗꯨꯝ ꯃꯇꯝ ꯆꯪꯉꯤꯗꯅ ꯑꯗꯩ ꯑꯃꯨꯛ ꯇꯧꯕ ꯈꯣꯠꯄ ꯃꯌꯥꯝ ꯂꯩꯌꯦꯗꯅ
ꯎꯝ
ꯑꯗꯨꯅ ꯒ꯭ꯌꯥꯟ ꯇꯥꯕꯗ ꯅꯠꯇꯦꯕ
ꯑꯣ ꯀꯩꯅꯣꯗꯤ ꯀꯩꯣꯃ ꯑꯃꯗꯤꯗꯤꯁꯥꯏꯗꯨ ꯃꯆꯥꯅꯨꯄꯥꯗꯨꯗꯤ ꯀꯥꯏꯗ ꯇꯝꯒꯦ
ꯑꯥꯏ ꯄꯤ ꯑꯦꯁ ꯇꯝꯃꯦ ꯑꯥꯏ ꯄꯤ ꯑꯦꯁ ꯇ
ꯑꯣ
ꯑꯣꯁꯥꯗ ꯅꯕ ꯅ ꯏꯕꯦꯝ
ꯎꯝ ꯈꯪꯉꯦ ꯃꯥ ꯍꯥꯥꯟꯗ ꯑꯗꯨ ꯉꯥꯎꯁꯟꯅꯅꯤ ꯑꯩꯈꯣꯏ ꯂꯨꯍꯣꯡꯕ ꯂꯥꯛꯄꯗꯒ ꯈꯪꯉꯦ
ꯎꯝ ꯉꯥꯎꯁꯟꯅꯕꯅꯤ ꯆꯨꯝꯅ ꯉꯥꯎꯁꯟꯅꯗꯕꯤꯗꯅꯦ
ꯑ
ꯌꯥꯝ ꯍꯦꯟꯅ ꯉꯥꯎꯁꯟꯅꯕꯗꯣ ꯉꯥꯎꯁꯟꯅꯕꯅꯦꯕ
ꯑꯗꯨꯒ ꯀꯩꯕ ꯆꯦ ꯀꯩꯅꯣ ꯆꯦ ꯈꯣꯏꯗꯤ ꯂꯥꯏꯕ꯭ꯔꯦꯔꯤ ꯆꯠꯂꯤꯕ꯭ꯔꯣ
ꯆꯠꯇ꯭ꯔꯦꯗ ꯀꯨꯏꯔꯦꯗ ꯂꯥꯏꯕ꯭ꯔꯦꯔꯤ ꯆꯠꯂꯤꯉꯩꯗ ꯂꯥꯏꯔꯤꯛꯁꯦ ꯈꯔ ꯄꯥꯔꯝꯃꯦꯕ ꯆꯠꯇꯕꯗꯩ ꯁꯨꯡꯄꯥ ꯄꯥꯗ꯭ꯔꯦꯃꯤ ꯁꯨꯡꯕꯥꯕꯨ ꯍꯦꯛ ꯄꯥꯗ꯭ꯔꯦ ꯈꯖꯤꯛ ꯈꯔꯥꯛ ꯅꯠꯇꯦ ꯁꯨꯡꯄꯥ ꯄꯥꯗ꯭ꯔꯦ ꯅꯪꯪꯂꯣ
ꯑꯥ
ꯑꯦꯛꯖꯥꯝ ꯊꯗꯣꯏ ꯂꯩꯕ꯭ꯔꯣ
ꯑꯦꯛꯖꯥꯝꯗꯤ ꯊꯥꯔꯣꯏ ꯑꯩ ꯁꯨꯝ ꯑꯗꯣ ꯑꯦꯛꯖꯥꯝ ꯊꯥꯕ ꯍꯥꯏꯗꯣ ꯑꯩꯈꯣꯏ ꯕꯥꯅ ꯀꯩꯅꯣ ꯅꯤꯠ ꯀꯤꯌꯣ ꯍꯥꯏꯕꯀꯣ ꯑꯗꯨꯒꯤ ꯍꯥꯏꯐꯦꯠ ꯌꯦꯡꯖꯟꯒꯦ
ꯑꯗꯣ ꯌꯦꯡꯒꯦ ꯍꯥꯏꯗꯤ ꯐꯖꯅ ꯍꯣꯠꯅꯧ ꯀꯥꯕꯛ ꯁꯥꯕꯛ ꯊꯕꯛꯇꯤꯅꯦ ꯅꯪ ꯅꯇꯣꯝ ꯍꯥꯏꯕ ꯅꯠꯇꯕ ꯀꯥꯟꯅꯗꯝꯅꯦ ꯃꯇꯝ ꯃꯥꯡꯕꯅꯦꯕ ꯍꯥꯏꯕꯗꯤ ꯀꯟꯅ ꯍꯣꯠꯅꯒꯦ ꯍꯥꯏꯕ ꯑꯃ ꯂꯩꯗꯅ
ꯎꯝ
ꯍꯣꯠꯅꯕ ꯍꯥꯏꯁꯦ ꯃꯇꯝ ꯈꯔꯒꯤ ꯋꯥꯅꯤꯗꯅ
ꯎꯝ
ꯍꯣꯠꯅꯔꯣ ꯍꯥꯏꯕ ꯀꯟꯅ ꯍꯣꯠꯅꯒꯦ ꯈꯜꯂꯗꯤ
ꯍꯣꯏ ꯑꯗꯨꯒ ꯑꯃꯨꯛ ꯑꯩꯗꯣ ꯀꯩꯅꯣ ꯂꯣꯏꯔꯒ ꯀꯣꯂꯦꯖꯁꯤ ꯂꯣꯏꯔꯒ ꯑꯃꯨꯛ ꯑꯦꯕꯤꯌꯦꯁꯟꯗꯣ ꯑꯗꯨ ꯑꯃꯨꯛ ꯇꯧꯁꯤꯔꯅ ꯈꯟꯕꯅꯦꯕ
ꯑꯗꯨꯁꯨ ꯐꯩ ꯅꯪ ꯀꯌꯥ ꯋꯥꯡꯒꯦ
ꯑꯩ ꯃꯣꯏ ꯋꯥꯟ ꯐꯤꯐꯇꯤ ꯐꯥꯏꯚ ꯁꯦꯟꯇꯤꯃꯤꯇꯔ ꯃꯣꯏ ꯌꯧꯕꯗꯣ ꯑꯗꯨ ꯑꯗꯨꯗꯤ ꯋꯥꯡꯉꯦꯕ
ꯎꯝ
ꯑꯗꯨꯒ ꯐꯥꯏꯚ ꯄꯣꯏꯟ ꯇꯨ
ꯎꯝ ꯑꯗꯨꯗ ꯃꯣꯏ ꯑꯗꯨꯝ ꯌꯥꯅꯤ ꯍꯥꯏꯕ꯭ꯔꯣ
ꯑ ꯋꯥꯟ ꯐꯤꯐꯇꯤ ꯐꯥꯏꯚꯇꯒꯤ ꯌꯥꯏ ꯍꯥꯏꯕꯅꯦꯕ ꯑꯗꯣ ꯐꯥꯏꯚ ꯄꯣꯏꯟ ꯇꯨꯁꯦ ꯋꯥꯟ ꯐꯤꯐꯇꯤ ꯁꯤꯛꯁ ꯀꯌꯥꯅꯣ ꯑꯣꯏꯔꯝꯒꯅꯤ ꯑꯗꯨꯗ ꯌꯥꯏ
ꯎꯝ ꯍꯣ ꯑꯗꯨꯕꯨ ꯌꯥꯔꯗꯤ ꯅꯪ ꯑꯄꯥꯝꯕ ꯑꯗꯨ ꯆꯠꯂꯣ
ꯑꯥ
ꯅꯣꯏ ꯗꯥꯗꯤ ꯇꯝꯕ ꯂꯣꯏꯗꯣꯔꯕꯣ
ꯑꯩꯈꯣꯏ ꯗꯥ ꯇꯝꯕ ꯂꯣꯏꯔꯦ ꯍꯟꯗꯛ ꯃꯥ ꯀꯩꯅꯣ ꯇꯧꯔꯤ ꯏꯟꯇꯔꯟ ꯇꯧꯔꯤ
ꯄꯩꯁꯥ ꯊꯣꯛꯑꯕ ꯕꯥ
ꯁꯤꯗ ꯊꯣꯛꯂꯛꯑꯕ ꯍꯥꯏꯔꯣ
ꯕꯖꯥꯔ ꯊꯣꯛꯑꯕ ꯍꯥꯏꯕ
ꯊꯣꯛꯇ꯭ꯔꯤ ꯏꯟꯇꯔꯟ ꯇꯧꯕꯗꯨꯗꯤ ꯃꯣꯏ ꯄꯩꯁꯥ ꯀꯩꯅꯣ ꯇꯧꯗꯦꯕ ꯄꯩꯁꯥ ꯄꯤꯔꯣꯏꯕ ꯍꯥꯏꯗꯤ ꯑꯇꯣꯞꯄꯒꯤꯗꯤ ꯄꯤꯗꯦ ꯍꯥꯏꯕꯅꯦꯕ ꯑꯗꯣ ꯃꯣꯏ ꯀꯣꯂꯦꯖꯇꯨꯒꯤꯗꯤ ꯑꯗꯨꯝ ꯄꯤ ꯂꯨꯄꯥ ꯂꯤꯁꯤꯡ ꯑꯃꯗꯤ ꯐꯪꯅꯤ ꯍꯥꯏꯕꯅꯦ ꯑꯗꯨ ꯍꯦꯛ ꯂꯣꯏꯕꯒ ꯀꯩꯅꯣ ꯑ ꯂꯦꯞ
ꯑ ꯀꯔꯥꯏ ꯂꯝ ꯊꯝꯃꯤꯅꯣꯕ
ꯒꯣꯍꯥꯇꯤꯗ
ꯂꯦꯞ ꯀꯩꯅꯣꯔꯥꯕ ꯂꯦꯞ ꯇꯦꯛꯅꯤꯁꯤꯌꯟꯔꯕ
ꯑ ꯑꯗꯨ ꯃꯥꯜꯂꯦ
ꯆꯍꯤ ꯀꯌꯥ ꯇꯝꯃꯤꯅꯣ ꯆꯍꯤ ꯀꯌꯥ ꯇꯝꯃꯤꯅꯣ
ꯀꯣꯂꯦꯖ ꯂꯣ
ꯃꯥ ꯆꯍꯤ ꯀꯌꯥ ꯇꯝꯃꯤꯟꯅꯣꯕ ꯀꯨꯏꯔꯦꯕ ꯎꯗꯕ ꯑꯉꯥꯡ ꯑꯃꯅ ꯇꯧꯔꯝꯃꯤꯅꯦ ꯌꯦꯡꯉꯣꯅꯦ ꯃꯥꯏ ꯃꯅꯥꯛꯛꯇ ꯇꯝꯃꯤꯔ ꯑꯃ ꯀꯩꯅꯣꯏ ꯃꯌꯥꯝꯕꯗꯨꯁꯨ
ꯑ ꯄꯇꯤꯒꯤ ꯃꯥꯌꯥꯝꯔꯤꯁꯨ
ꯂꯣꯏ ꯂꯦꯞꯇꯅꯁꯦ ꯑ
ꯂꯩꯃꯤꯟꯅꯕ ꯍꯥꯏꯔ
ꯆꯦꯂꯠꯅꯤꯁ ꯉ ꯇꯝꯃꯤꯔ ꯋꯥꯅꯤꯤꯃ
ꯅꯠꯇꯦ ꯅꯄꯥꯛꯅꯥ ꯑꯣꯠꯇꯤ
ꯎꯝ
ꯂꯄꯥꯛꯇꯤ ꯍꯟꯗꯛ ꯊꯣꯛꯂꯛꯑꯦ ꯃꯥ ꯀꯩꯅꯣ ꯌꯥꯎꯗꯕꯒꯤ ꯏꯟꯇꯔꯟ ꯃꯣꯏ ꯏꯟꯇꯔꯟ ꯌꯥꯎꯗꯦ ꯍꯥꯏꯌꯦꯕ ꯑꯗꯨꯒꯤ ꯊꯣꯛꯂꯛꯑꯦ ꯍꯟꯗꯛ
ꯃꯣꯏꯅꯤ ꯆꯞ ꯃꯟꯅꯕꯔꯥ ꯍꯟꯗꯛ ꯆꯍꯤ
ꯑꯥ ꯆꯍꯤ ꯆꯞ ꯃꯥꯟꯅꯩ ꯆꯞ ꯃꯥꯟꯅꯅ ꯆꯪꯃꯤꯟꯅꯈꯤꯕꯅꯦ
ꯃ ꯅꯠꯇ꯭ꯔ ꯍꯪꯦ
ꯑꯗꯥ ꯄꯥꯛꯅꯍꯜꯂꯦ ꯑꯗꯨꯗꯤ
ꯎꯝ ꯈꯪꯍꯧꯗꯕꯅ ꯇꯝꯃꯣ ꯇꯝꯃꯣ ꯑꯗꯨꯅ ꯍꯥꯏ ꯅꯪꯁꯨ ꯆꯠꯀꯦꯅ ꯈꯜꯂꯤꯗꯣ ꯗꯤ ꯉꯇꯥ ꯑꯗꯨꯝ ꯍꯥꯏꯗꯤ ꯃꯦꯖꯤꯀꯦꯜ ꯑꯣꯏꯔꯣ ꯑꯃꯐꯕꯨ ꯑꯦꯕꯦꯁꯟꯕꯨ ꯑꯣꯏꯔꯣ ꯊꯔ ꯇꯥꯍꯧ ꯍꯥꯏꯕ ꯄꯩꯁꯥ ꯊꯣꯛꯄꯗꯨ ꯇꯥꯔꯛꯄꯅꯦꯕ ꯂꯥꯁꯇꯗꯤ ꯄꯩꯁꯥ ꯊꯣꯛꯀꯗꯤ ꯀꯥꯟꯅꯗꯦꯗꯅ
ꯃꯥꯏꯒꯤ ꯀꯩꯅꯣ ꯇꯧꯕꯁꯦ ꯑ ꯑꯣ ꯌꯨꯝꯒ ꯀꯩ ꯊꯣꯛꯄꯁꯦ ꯀꯩ ꯇꯩꯔꯥ ꯐꯅꯤ
ꯎꯔꯤꯡ ꯌꯥꯝ ꯇꯦꯕ꯭ꯔꯣ ꯅꯪ
ꯔꯤꯡ ꯌꯥꯝ ꯇꯧꯕꯗꯤ ꯅꯠꯇꯕ ꯑꯗꯨꯝ ꯍꯥꯏꯗꯤ ꯃꯨꯔꯨꯝ ꯃꯣꯔꯨꯝ ꯈꯔꯔ ꯇꯧꯔꯛꯑꯦꯕ ꯑꯗꯨꯝ
ꯍꯣꯏꯝꯗꯥꯏꯒ ꯇꯧꯕ ꯅꯠꯇꯕ
ꯍꯥ ꯎꯔꯤꯡꯒꯤ ꯇꯥꯏꯞꯇꯗꯤ ꯇꯧꯕ ꯑ ꯗꯥꯏꯔꯦꯛ ꯇꯧꯕꯗꯤ ꯅꯠꯇꯕ ꯑꯗꯨꯝ ꯍꯥꯏꯗꯤ ꯅꯨꯃꯤꯠ ꯈꯔꯅꯤ ꯑꯃꯨꯛ ꯐ ꯈꯔ ꯑꯃꯨꯛ ꯂꯩꯔꯒ ꯑꯃꯨꯛ ꯇꯧꯔꯣ ꯑꯗꯨꯃꯥꯏꯅ ꯇꯧꯔꯤ ꯍꯥ
ꯅꯪ ꯀꯔꯤꯀꯦ ꯅꯣꯦ
ꯑꯩ ꯑꯗꯨꯝ ꯍꯥꯏꯗꯤ ꯀꯩꯅꯣ ꯊꯥ ꯊꯥꯒꯤ ꯃꯇꯨꯡ ꯏꯟꯅ ꯑꯣꯜꯂꯦꯕ ꯍꯥꯏꯗꯤ ꯀꯥꯂꯦꯟꯗꯅ ꯀꯩꯅꯣ ꯑꯣꯏꯔꯅꯤ ꯍꯥꯏꯗꯤ ꯗ꯭ꯔꯥꯏ ꯑꯣꯏꯔꯅꯤ ꯅꯠꯇꯦ ꯅꯤꯡꯊꯝꯊꯥꯗꯅ ꯗ꯭ꯔꯥꯏ ꯑꯣꯏꯔꯛ ꯀꯥꯂꯦꯟꯗꯅ ꯑꯣꯏꯜꯂꯤ ꯑꯣꯏꯕꯗꯣ ꯑꯗꯨꯃꯥꯏꯅ ꯍꯥꯏꯗꯤ
ꯁꯣꯂꯦꯁꯂꯦꯛ ꯀꯨꯝ ꯁꯤꯅꯣ ꯁꯦ ꯁꯂ ꯁꯥꯂꯦ ꯀꯨ ꯐꯕꯅꯤ
ꯎꯝ
ꯎꯔꯤꯡꯒꯨꯝꯕ ꯊꯣꯛꯄ ꯑꯣꯏꯕꯅꯦꯕꯀꯣ ꯎꯔꯤꯡ ꯍꯩ ꯀꯩꯅꯣꯒꯨꯝꯕꯗꯣ ꯑ ꯅꯦꯁꯅꯤ ꯃꯥꯥꯏ ꯀꯨꯝꯕ ꯗ ꯐꯥꯏꯕꯇꯔ ꯌꯦꯡꯉꯣ ꯑ ꯑꯩꯈꯣꯏ ꯑꯩ ꯃꯉꯣꯟꯗ ꯃꯣꯂꯣꯝ ꯑꯃꯗꯤ ꯂꯩꯌꯦꯕꯀꯣ ꯃꯣꯂꯣꯝꯗ ꯌꯕꯗꯤ ꯌꯥꯝ ꯑꯃ ꯑꯣꯔꯤꯡꯒꯨꯝꯕ ꯊꯣꯛꯈꯤꯕ ꯎꯝ ꯊꯣꯛꯈꯤꯕ ꯅꯨꯡꯗꯥꯡꯗ ꯀꯪꯖꯟꯅꯕꯒꯨꯝꯕ ꯇꯩꯕꯗꯣ ꯑꯗꯨꯒꯨꯝꯕꯗꯤ ꯂꯩꯌꯦꯕ ꯑꯗꯨ ꯅꯠꯇꯕꯤꯗ ꯗꯥꯏꯔꯦꯛꯀ ꯃꯥꯏ ꯔꯐ ꯑꯣꯏꯕꯒꯤꯗꯣ
ꯑ ꯑꯩꯉꯣꯟꯗꯁꯨ ꯑꯃꯕꯨꯗꯤ ꯇꯩꯌꯦꯕ ꯎꯝ ꯐꯥꯔꯃꯥꯁꯤꯒꯤꯗ ꯑꯗꯣ ꯑꯗꯨꯗꯤ ꯑꯗꯨꯝ ꯍꯥꯏꯗꯤ ꯇꯩꯗ꯭ꯔꯀꯥꯟꯗ ꯇꯩꯗ꯭ꯔꯀꯥꯟꯗ ꯑꯃꯨꯛ ꯍꯧꯔꯛꯑꯦꯕ
ꯎꯝ ꯑꯗ ꯑꯩꯒꯤꯗꯤꯅꯦꯗ ꯑꯩꯗꯤ ꯑꯗꯨꯝ ꯊꯣꯛꯇꯦꯕ ꯂꯥꯛꯑꯝꯗꯥꯏꯗ ꯑꯃꯒꯨꯝꯕ ꯑꯅꯤꯒꯨꯝꯕ ꯎꯕꯗꯅ ꯑꯩ ꯎꯗꯦꯕ ꯀꯩꯝꯇ ꯇꯧꯗꯦꯕ ꯑꯩꯗꯤ ꯎꯔꯤꯡꯗꯣ ꯑꯩꯗꯋꯥꯏꯁꯨ ꯑꯣꯏ ꯑꯣꯏꯕꯅꯤꯅ ꯑꯗ ꯑꯗꯨꯀꯥꯟꯗꯒꯨꯝ ꯎꯔꯤꯟ ꯃꯇꯣꯟ ꯀꯪꯖꯟꯗ ꯅꯨꯡꯗꯥꯡ ꯇꯩꯔꯝꯕꯗꯣ ꯑꯗꯨ ꯈꯛꯇꯅꯦ ꯍꯥꯏꯕ ꯑꯩꯒꯤꯅꯦ ꯍꯥꯏꯗꯤ ꯑꯇꯣꯞꯄꯗꯤ ꯀꯩꯁꯨ ꯀꯩꯅꯣ ꯇ ꯍꯥꯏ ꯍꯥꯏꯕꯗꯤ ꯃꯥꯏꯒꯤꯩꯅꯣ ꯑꯇꯣꯞꯄꯗꯤ ꯑꯣꯏꯗꯦꯕ ꯑꯩꯒꯤꯗꯤ ꯄ꯭ꯔꯣꯕ꯭ꯂꯦꯝ ꯌꯥꯝ ꯂꯩꯒꯟꯕꯗꯣ ꯑꯗꯣ ꯑꯩꯈꯣꯏ ꯃꯥꯏꯁꯨꯣ ꯃꯇꯣꯡ ꯌꯥꯎꯗꯕꯒꯤ ꯃꯥꯏ ꯆꯞꯄꯗꯣ ꯈꯪꯕ꯭ꯔꯥ ꯂꯣꯏ ꯆꯄꯗꯅ
ꯎꯝ
ꯅꯪꯁꯨ ꯋꯥꯇꯤꯟ ꯁ ꯍꯥꯏ ꯅꯠꯇ꯭ꯔꯣ
ꯑꯥ ꯆꯥꯏ ꯈꯣꯏ ꯍꯧꯖꯤꯛ ꯆꯥ ꯍꯧꯋ
ꯑꯇꯣꯞꯄ ꯁꯥꯕꯛ ꯆꯄ ꯅꯣꯏꯕꯗ
ꯆꯠꯔꯤꯗ ꯆꯨꯝ ꯏꯔ ꯑꯥ ꯍꯥꯟꯅ ꯍꯥꯟꯅ ꯍꯥꯏꯁꯦ ꯊꯕꯛꯇꯤ ꯆꯠꯇ꯭ꯔꯁꯨ ꯑꯗꯨꯝ ꯃꯔꯨꯞ ꯀꯩꯀꯥ ꯇꯧꯏ
ꯑꯗꯨꯨꯄꯥ ꯄꯩꯁꯥꯒꯤꯦ ꯊꯧꯁꯦ
ꯑ ꯄꯁ ꯍꯥꯏꯒꯗꯣ ꯑ ꯍꯥꯏꯒꯤ ꯇꯧꯗ꯭ꯔꯦ ꯑꯗꯨꯗꯒꯤ ꯑꯆꯧꯕꯗꯣ ꯇꯧꯔꯝꯃꯦꯕ ꯑꯗꯨꯗꯒꯤ ꯃꯤꯅ ꯉꯥꯛ ꯍꯥꯏꯗꯤ ꯐꯔꯍ ꯑꯗꯨꯣ ꯄꯁꯥꯜ ꯂꯥꯛꯇꯦꯕ ꯎꯝ ꯀꯩꯅꯣ ꯇꯧꯦꯗꯤ
ꯎꯝ
ꯎꯝ ꯀ ꯀꯥꯏꯔꯤꯕ ꯑꯩꯈꯣꯏ ꯃꯉꯥ ꯑꯗꯨꯝ ꯂꯩꯔꯤ ꯌꯨꯝꯗ
ꯊꯕ ꯊꯕꯛꯁꯤ ꯆꯠ꯭ꯔꯕ ꯇꯣ
ꯆꯠꯇꯦ ꯑꯩꯈꯣꯏꯅꯦꯅ ꯗꯨꯀꯥꯟꯗ ꯀꯩꯅꯣ ꯇꯧꯔꯒ ꯑꯗꯨꯝ ꯑꯩꯈꯣꯏ ꯂꯩꯔꯦ
ꯑꯗ ꯁꯨꯝ ꯄꯩꯁꯥꯁꯤꯗꯤ ꯂꯥꯟꯒ ꯇꯧꯈꯤꯕꯗ ꯀꯣꯔꯣꯅꯥꯒ ꯇꯧꯁꯟꯈꯤꯕꯗꯨꯗꯤꯦ ꯃꯤ ꯂꯩ ꯋꯥꯅꯥ ꯄ
ꯑꯗꯨ ꯑꯗꯨ ꯃꯇꯥꯡꯗꯨꯗꯅꯦꯕ ꯍꯣꯔꯛꯇ ꯀꯥꯏꯔꯤꯁꯦ ꯑꯗꯨꯗꯒꯤ ꯑꯗꯨꯝ ꯂꯣꯏꯔꯦ
ꯃꯔ ꯃꯔꯨꯞꯕꯏ ꯀꯌꯥꯝ ꯌꯥꯝ ꯑꯆꯧꯕꯠ ꯇꯧꯈꯤꯦꯕ
ꯑꯧ ꯑꯗꯨꯝ ꯍꯥꯏꯗꯤ ꯌꯥꯝ ꯈꯪꯗꯗꯦ ꯑꯗꯨꯕꯨꯗꯤ ꯇꯣꯛꯈꯤꯕꯗꯤ ꯀꯨꯏꯔꯦꯕ ꯑꯥ ꯑꯥ ꯦꯈꯣꯏ ꯑꯗꯨꯗꯤ ꯑꯩꯁꯨ ꯊꯝꯃꯒꯦ ꯑ